ꯑꯥ
ꯍ
ꯍꯧꯒ ꯂꯕꯣ
ꯑꯁ
ꯊꯦꯡ ꯊꯦꯡ ꯅꯅꯥ ꯍꯧꯒ ꯗꯨꯗ ꯍꯧꯒꯠꯂꯕꯣ ꯍꯥꯏꯕꯅꯤ
ꯀꯅꯥꯅ ꯑꯩꯅ ꯑꯩ ꯊꯦꯡꯉꯦ ꯍꯥꯏꯕ
ꯏꯁ ꯃꯤ ꯃꯤꯅ ꯍꯥꯏꯅꯦ ꯆꯨꯝꯕ꯭ꯔꯥ ꯂꯥꯝꯕ꯭ꯔꯗꯤ ꯈꯪꯗꯦ
ꯑꯩ ꯉꯥꯟꯗ ꯉꯥꯟꯗ ꯍꯧꯒꯂꯦ ꯑꯩꯅ ꯄꯨꯡ ꯃꯔꯤ ꯃꯈꯥꯏꯗ ꯍꯧꯒꯠꯂꯦ ꯉꯁꯤꯁꯨ
ꯐꯩꯅꯦ ꯑꯗꯣ ꯅꯪ ꯀꯩ ꯇꯤꯝꯗꯣ ꯕꯣꯜꯗꯣ ꯁꯞꯄꯣꯔꯠ ꯇꯧꯕꯅꯣ ꯕꯣꯗꯤꯦꯟꯗ꯭ꯔꯣ ꯑꯥꯔꯖꯦꯟꯇꯤꯅꯥ ꯐꯩꯅꯦ
ꯑꯗꯨꯝ ꯉꯝꯃꯦꯕꯣ
ꯍꯣꯏ
ꯃꯤꯅꯦ ꯌꯥꯅꯤ ꯍꯗ ꯁ ꯌꯔꯣꯗꯅꯦ ꯑꯣꯍꯣꯏ ꯅꯪꯗꯤ ꯀꯩꯗꯧꯔꯤꯅꯣ
ꯑꯩꯗꯤ ꯆꯨꯝꯅ ꯐꯝꯂꯝꯝꯕꯅꯤ ꯀꯣꯏꯕ ꯌꯥꯕ ꯀꯣꯏꯔꯨꯔꯦ ꯎ ꯃꯊꯛꯇ ꯀꯥꯔꯨꯔꯦ ꯃꯈꯥꯗ ꯆꯠꯂꯨꯔꯦ ꯂꯣꯏ ꯁꯨꯔꯦ ꯑꯩ ꯍꯧꯖꯤꯛ ꯑꯃꯨꯛ ꯍꯜꯂꯛꯑꯒ ꯄꯥꯝꯅ ꯂꯩꯔꯀꯥꯟꯁꯤꯗ ꯅꯪ ꯀꯣꯜ ꯇꯧꯔꯛꯄꯁꯤꯅꯤ
ꯑꯩ ꯑꯩꯗꯤ ꯅꯪ ꯃꯊꯛ ꯀꯥꯔꯨꯔꯦ ꯃꯈꯥ ꯀꯥꯔꯨꯔꯦ ꯍꯥꯏ ꯅꯪ ꯑꯇꯌꯥꯁꯨ ꯀꯥ ꯎꯔ
ꯅ ꯄꯈꯣꯏꯖꯅꯦ
ꯑꯣ ꯑ ꯐꯩ ꯑꯗꯨꯗꯤꯀꯣ
ꯍꯣꯏ
ꯆꯥꯛ ꯆꯥꯔꯕꯣ
ꯗ꯭ꯔꯤꯌꯦ ꯏꯃꯥ ꯄꯣꯠ ꯌꯣꯟꯕꯖꯈꯤꯕ
ꯑꯣ
ꯁꯤꯅꯦꯃꯥ ꯂꯣꯏꯕ
ꯑꯣ ꯊꯤ ꯌꯦꯉꯅꯦ ꯑꯗꯨꯗꯤꯀꯣ
ꯑꯍꯣꯏ ꯊꯦꯡꯉꯦ ꯆꯥꯗꯤ ꯆꯥꯛꯇꯤ ꯂꯥꯝꯈ꯭ꯔꯦꯕ ꯏꯃꯥꯗꯣ ꯄꯣꯠ ꯌꯣꯟꯕ ꯆꯠꯈꯤꯕ ꯑꯣ ꯃꯥ ꯃꯥꯒ ꯄꯨꯟꯅ ꯆꯥꯃꯤꯟꯅꯔꯒꯦꯅ ꯉꯥꯏꯔꯤ ꯂꯩꯕ
ꯑꯣ ꯌꯥꯝ ꯐꯩꯅꯦ ꯑꯗꯨꯗꯤ ꯅꯪ ꯆꯥꯛ ꯊꯣꯡꯕ ꯍꯩꯕ꯭ꯔꯣ
ꯍꯩꯇ꯭ꯔꯗꯤ ꯀꯩꯅꯣ ꯆꯥꯛ ꯌꯦꯟꯁꯥꯡꯕꯨ ꯑꯉꯥꯡ ꯃ ꯆꯥꯏ ꯊꯕꯛꯅꯦ
ꯅꯪ ꯅꯪꯒꯤ ꯋꯥꯔꯤ ꯑꯃ ꯇꯥꯕꯗꯣ ꯑꯩ ꯍꯧꯖꯤꯛꯐꯥꯎ ꯀꯥꯎꯗ꯭ꯔꯤꯌꯦ
ꯀꯩ ꯋꯥꯔꯤꯅꯣ
ꯍꯪꯒꯥꯝꯒ ꯑꯂꯨꯒ ꯊꯣꯡꯉꯒ ꯎꯝ ꯑꯂꯨ ꯍꯥꯟꯅ ꯍꯥꯞꯇꯕꯤ ꯍꯪꯒꯥꯝ ꯍꯥꯞꯄꯒꯤ
ꯍꯪꯒꯥꯥꯡꯗꯣ ꯃꯨꯜꯂꯀꯥꯟꯗ ꯑꯂꯨ ꯍꯥꯞꯄꯦ ꯍꯥꯏꯕꯗꯣ
ꯑꯁ ꯑꯉꯥꯡꯒꯤ ꯋꯥꯔꯤꯅꯤꯗꯤ ꯑꯗꯨꯗꯤ
ꯈꯪꯗꯦꯗ ꯅꯪꯁꯨ ꯖꯥꯠ ꯖꯥꯠ ꯇꯧꯔꯝꯕ ꯃꯥꯜꯂꯦꯀꯣ
ꯈꯪꯗꯦ ꯅꯪꯗꯤ ꯀꯩꯀꯩ ꯊꯕꯛ ꯇꯧꯗꯣꯏꯅꯣ ꯉꯁꯤꯒꯤꯗꯤ ꯀꯩ ꯀꯩ ꯂꯩꯒꯦ ꯀꯩ ꯄ꯭ꯂꯥꯟ ꯂꯩꯒꯦ
ꯑꯩ ꯊꯕꯛ ꯂꯩꯇꯦꯗ ꯑꯩꯈꯣꯏꯒꯤ ꯄ꯭ꯔꯦꯛꯇꯤꯀꯦꯜ ꯑꯦꯛꯖꯥꯝ ꯂꯩꯌꯦꯕꯀꯣ ꯑꯗꯨꯒꯤ ꯄ꯭ꯔꯦꯛꯇꯤꯀꯦꯜ ꯁꯤꯟꯒꯠꯀꯗꯕꯗꯤ ꯂꯩꯌꯦ
ꯑꯣ ꯑꯁ ꯈꯪꯗꯦ ꯑꯩꯅ ꯀꯣꯜ ꯍꯦꯛ ꯇꯧꯍꯧꯔꯕ ꯑꯩꯈꯣꯏ ꯈꯨꯟꯒꯤ ꯒꯥꯔꯤ ꯆꯦꯟꯕꯁꯦ ꯍꯧꯔꯗꯣꯏꯅꯦ ꯅꯨꯡꯗꯔꯤꯋꯣ ꯇꯥꯇꯥꯋꯣ
ꯅꯪꯅ ꯑꯃꯨꯛ ꯐꯝꯖꯤꯜꯂꯣ ꯑꯗꯨꯗꯤ ꯃꯣꯏ ꯒꯥꯔꯤꯗꯨ
ꯀꯩꯀꯩ ꯊꯕꯛ ꯇꯧꯗꯣꯏꯅꯣ ꯍꯥꯏꯔꯛꯑꯣ
ꯊꯕꯛ ꯂꯩꯇꯌꯦ ꯑꯩꯗꯤ
ꯁꯨꯝ ꯇꯨꯝꯃꯗꯣꯏꯔꯣ
ꯎ ꯇꯨꯝꯗꯧ ꯃꯥꯥꯟꯗꯦ ꯄ꯭ꯔꯦꯛꯇꯤꯀꯦꯜ ꯃꯌꯥꯝ ꯁꯤꯡꯒꯠꯇꯧ ꯂꯩꯌꯦ ꯑꯗꯨ ꯁꯤꯡꯒꯠꯂꯅꯤ
ꯀꯩ ꯀꯩ ꯂꯩꯔꯤꯀꯤꯅꯣ
ꯖꯨꯂꯣꯖꯤꯒꯤꯅꯦ
ꯑꯣ ꯅꯪ ꯀꯩꯀꯩ ꯆꯠꯊꯗꯣꯏꯅꯣ ꯑꯃꯨꯛ ꯍꯟꯗꯛꯇꯤ
ꯑꯩꯅ
ꯍꯥ
ꯆꯠꯊꯔꯣꯏꯗ ꯑꯗꯨꯝ ꯑꯗꯨꯝ ꯂꯩꯒꯅꯤ
ꯗꯤ ꯀꯣꯆꯤꯡ ꯑꯃꯨꯛ ꯂꯧꯗꯣꯏꯔꯣ ꯑꯗꯨ ꯅꯠꯇ꯭ꯔꯒꯅ ꯀꯣꯂꯦꯖ ꯀꯥꯔꯗꯣꯏꯔꯣ
ꯑꯩꯗꯣ ꯃꯃꯥꯡ ꯆꯍꯤꯗꯣ ꯀꯣꯆꯤꯡ ꯆꯠꯇꯦꯕꯀꯣ
ꯑꯗꯨꯒꯤ ꯍꯟꯗꯛꯀꯤ ꯑꯦꯛꯖꯥꯝꯗꯣ ꯃꯥꯔꯛ ꯋꯥꯠꯂꯦꯕꯀꯣ
ꯍꯣꯏ
ꯑꯣꯏꯣꯏꯗꯧ ꯃꯥꯟꯗ꯭ꯔꯦꯕ ꯑꯗꯣ ꯆꯠꯂꯝꯃꯗꯤ ꯐꯒꯗꯕꯅꯦꯕ ꯆꯠꯂꯝꯃꯗꯤ ꯎꯝ ꯑꯩꯗꯣ ꯅꯤꯡꯉꯝꯗꯦꯕꯀꯣ ꯌꯥꯝꯅꯀꯣ ꯆꯠꯇꯕꯒꯤꯀꯣ
ꯑꯗꯣ ꯎ ꯑꯃꯨꯛ ꯊꯥꯈꯤꯗꯣꯏꯔꯣ ꯇ꯭ꯔꯥꯏ ꯇꯧꯈꯤꯗꯣꯏꯔꯣ
ꯎꯝ ꯇꯧꯕꯁꯨ ꯌꯥꯏ
ꯑꯗꯨꯝ ꯇꯧꯑꯣ ꯇ꯭ꯔꯥꯏ ꯀꯌꯥꯃꯨꯛ ꯂꯩꯒꯦ ꯑꯗꯣ
ꯑꯗꯣ ꯍꯟꯗꯛꯇꯤ ꯇ꯭ꯔꯥꯏ ꯇꯧꯕꯒꯤꯗꯣ ꯑꯗꯣ ꯃꯥꯒꯤ ꯂꯤꯃꯤꯠ ꯂꯩꯔꯅꯤ ꯍꯥꯏꯌꯦꯕꯀꯣ
ꯍꯣꯏ
ꯑꯗꯨꯒꯤꯗꯤ ꯊꯣꯛꯂꯛꯇ꯭ꯔꯤꯌꯦ ꯅꯣꯇꯤꯁ ꯊꯣꯛꯂꯛꯇ꯭ꯔꯤꯑꯕꯀꯣ
ꯐꯩꯅꯦ ꯑꯃꯔꯣꯝꯗ ꯍꯥꯏꯔꯗꯤ
ꯀꯣꯏ ꯐꯥꯏ
ꯑꯗꯣ ꯅꯪꯗꯤ ꯀꯣꯂꯦꯖꯁꯨ ꯀꯥꯕ ꯅꯠꯇ꯭ꯔꯣ
ꯇꯥꯏꯌꯦ
ꯐꯩꯗ ꯑꯗꯨ ꯑꯣꯏꯗꯤ
ꯑꯩꯁꯦ ꯌꯥꯝꯃꯦ ꯀꯩ ꯀꯩꯅꯣ ꯑꯨꯁꯨ ꯇꯝꯅꯤꯡꯉꯦ ꯈꯪꯗꯦ ꯄꯪꯇꯝꯗ ꯇꯝꯅꯤꯡꯉꯦ
ꯇꯥꯃꯣ ꯐꯨꯔꯤ ꯂꯩꯔꯗꯤ ꯀꯣꯂꯦꯖ ꯀꯣꯂꯦꯖꯇꯣ ꯅꯨꯡꯇꯤꯒꯤ ꯆꯠꯄ ꯑꯣꯏꯔꯝꯃꯣꯏ ꯑꯅꯥ
ꯎ ꯑꯣꯏꯗꯤꯦ ꯑꯗꯨ ꯑꯣꯏꯔꯁꯨꯀꯣ ꯑꯗꯨ ꯑꯣꯏꯔꯁꯨꯀꯣ ꯑꯗꯨꯝ ꯐꯖꯅ ꯀꯩꯅꯣ ꯇꯧꯋꯦꯕ ꯄ꯭ꯔꯦꯛꯇꯤꯀꯦꯜ ꯀꯩꯀꯥ ꯁꯤꯡꯒꯠꯄ ꯑꯦꯛꯖꯥꯝ ꯇꯧꯕꯗꯁꯤꯡꯗꯣ ꯀꯗꯁꯨ ꯁꯦꯟꯇꯔ ꯄꯤꯑꯕ ꯀꯣ ꯑꯩꯈꯣꯏꯗꯣ ꯑꯁ ꯅꯣꯏꯒꯤ ꯌꯦꯟ ꯃꯥꯜꯂꯦ ꯈꯣꯡꯉꯤꯗꯣ
ꯍꯣꯏ ꯑꯩꯅ ꯀꯣꯜ ꯇꯧꯔ ꯍꯧꯔꯕ ꯌꯦꯟꯅꯣ ꯍꯨꯏꯌꯣ ꯑꯣꯛ ꯑꯣ ꯘꯔꯤꯅꯣ ꯇꯥꯇꯥꯥꯎꯋ ꯑꯗꯨꯝ ꯍꯧꯔꯗꯣꯏꯅꯦ
ꯑꯣ ꯑꯁ ꯀꯩꯅꯣ ꯍꯧꯖꯤꯛ ꯈꯣꯡꯕ ꯌꯦꯟꯅ ꯍꯥꯎꯗꯧꯕ
ꯅꯪ ꯆ ꯂꯥꯎꯈꯔꯦ
ꯀꯩꯅꯣꯅꯦ ꯃꯥꯗꯣ ꯈꯔ ꯆꯥꯎꯈ꯭ꯔꯕ ꯃꯥꯜꯂꯕ ꯃꯀꯣꯟꯗꯣ
ꯍꯍꯣꯏ ꯃꯥꯁꯦ ꯃꯔꯨꯝ ꯃꯔꯨꯝ ꯀꯣꯛꯅꯤꯡꯕ ꯃꯥꯜꯂꯦꯕ ꯄ ꯀꯣꯛ ꯑꯗ ꯈꯉꯦ ꯗꯂꯦ
ꯐꯔꯤ ꯁꯥꯕ ꯃꯥo ꯕ ꯆꯥꯕ ꯌꯥꯕ ꯃꯇꯝ ꯑꯣꯏꯔꯝꯃꯅꯦꯕ ꯑꯗꯨ ꯌꯦꯟꯗꯣ ꯃꯥꯒꯤ ꯈꯨꯈꯣꯡꯗꯨ ꯌꯥꯗ꯭ꯔꯦ ꯅꯣꯡ ꯃꯆꯥꯥꯁꯦ
ꯆꯥꯔ ꯂꯣꯏꯔꯦ ꯀꯩꯅꯣ
ꯅꯪꯅ ꯑꯗꯨ ꯄꯨꯊꯣꯛꯑꯣ ꯑꯩ ꯆꯦꯡ ꯄꯨꯊꯣꯔꯛꯀꯦ
ꯍꯣꯏ ꯑꯗꯣ ꯅꯣꯏꯦꯟꯗ
ꯑꯥ
ꯃꯤ ꯑꯗꯨꯝ ꯆꯪꯕ ꯌꯥꯕ꯭ꯔꯣ ꯑꯣꯔ ꯅꯨꯄꯤ ꯈꯛꯇꯒꯤ ꯑꯣꯏꯕ꯭ꯔꯣ
ꯅꯨꯄꯤ ꯈꯦꯛꯇꯅꯦ
ꯑꯁ ꯕꯤꯂꯇꯤ ꯍꯦ ꯑꯗꯨꯗꯤ
ꯑꯗꯣ ꯀꯩꯅꯣ ꯇꯧꯋꯦꯕ ꯑꯩꯈꯣꯏꯗꯤꯀꯣ ꯑꯩꯈꯣꯏ ꯂꯩꯕꯗꯣ ꯅꯨꯡꯉꯥꯏꯌꯦ ꯃꯤꯁꯨ ꯌꯥꯝ ꯗꯕꯅꯤ ꯅꯀꯣ
ꯍꯣꯏ ꯃꯤꯅꯗꯤ ꯔꯦꯟ ꯃꯤ ꯌꯥꯝꯗ꯭ꯔꯣ ꯍꯥꯏꯕꯗꯤ ꯃꯤ ꯌꯨꯝ ꯌꯨꯝꯕꯨ ꯍꯥꯏꯕꯅꯦ
ꯍꯥꯏꯗꯤꯀꯣ ꯑꯩꯈꯣꯏꯗꯣ ꯎ ꯍꯥꯏꯗꯤ ꯃꯣꯏꯒꯤ ꯌꯨꯝ ꯌꯨꯝ ꯁꯥꯕꯅꯦꯕ ꯑꯗꯣ ꯁꯨꯝ ꯀꯩꯅ ꯃꯆꯥꯁꯤꯡꯁꯨ ꯂꯩꯇꯕꯀꯣ ꯑꯁꯤꯗ ꯂꯩꯇꯦꯕ ꯑꯗꯨꯒꯤ ꯃꯄꯥꯟ ꯂꯝꯗ ꯂꯣꯏ ꯂꯩꯕ ꯑꯩꯒꯤ ꯎ ꯃꯣꯏꯒꯤ ꯀꯥꯗꯣ ꯍꯥꯡꯉꯦꯕꯀꯣ ꯑꯗꯨꯒꯤ ꯂꯩꯕꯅꯤꯗ ꯃꯤꯁꯨ ꯌꯥꯝꯗ ꯑꯩꯈꯣꯏ ꯑꯩꯈꯣꯏꯁꯦ ꯅꯨꯡꯉꯥꯏꯌꯦ ꯋꯦꯁꯇꯔꯟ ꯇꯣꯏꯂꯦꯠꯅꯦ ꯑꯗꯨꯒ ꯕꯥꯠꯔꯨꯝ ꯀꯩꯀꯥꯁꯨꯀꯣ ꯂꯣꯏ ꯅꯨꯡꯉꯥꯏꯌꯦꯕ
ꯍꯣꯏ ꯅꯨꯡꯉꯥꯏꯔꯝꯅꯤ ꯑꯗꯨꯗꯤ
ꯅꯨꯡꯉꯥꯏ ꯅꯨꯡꯉ ꯑꯗꯣ ꯀꯩꯅꯣ ꯑꯩꯈꯣꯏꯒꯤ ꯀꯥꯥꯁꯦ ꯄꯨꯡ ꯑꯅꯤ ꯑꯍꯨꯝ ꯇꯥꯔꯗꯤ ꯅꯨꯡꯁꯥ ꯐꯪꯉꯦꯕꯀꯣ ꯑꯗꯨꯅ ꯑꯗꯨꯗꯗꯤ ꯌꯥꯝ ꯁꯥꯏ
ꯑꯗꯣ
ꯑ
ꯆꯥꯛ ꯌꯦꯤꯟꯖꯥꯡꯗꯤ ꯀꯃꯥꯏꯅ ꯇꯧꯔꯤꯒꯦ ꯀꯃꯥꯏ ꯊꯣꯡꯗꯣꯏꯅꯣ ꯀꯩ ꯀꯩ ꯍꯟꯖꯥꯡ ꯆꯥꯗꯣꯏꯅꯣ ꯉꯁꯤꯒꯤꯗꯤ
ꯉꯁꯤꯒꯤꯩꯅꯣ ꯑꯂꯨꯒ ꯈꯥꯃꯦꯟꯒ ꯊꯣꯡꯉꯒꯦ ꯑꯗꯨꯒ ꯌꯦꯂꯨꯝ ꯉꯧꯔꯒꯦ
ꯆꯥꯗ꯭ꯔꯤꯕꯣ
ꯑꯥꯗꯔꯗ
ꯍꯣꯏ ꯔꯔꯤꯟ ꯂꯩꯕꯁꯤꯡꯗꯤ ꯑꯗꯨꯃꯥꯏꯅ ꯍꯦꯛꯇ ꯇꯧꯒꯟꯕꯅꯦ ꯊꯕꯛ ꯂꯩꯗ꯭ꯔꯗꯤ ꯀꯥꯏꯗꯦꯀꯣ
ꯑꯩ ꯑꯩꯗꯣ ꯑꯌꯨꯛꯇꯗꯤ ꯀꯩꯅꯣ ꯇꯧꯗꯦꯕ ꯑꯌꯨꯛꯇꯗꯤꯀꯣ ꯑꯩꯈꯣꯏꯗꯤ ꯍꯣꯏ ꯊꯕꯛꯁꯨ ꯂꯩꯇꯦ ꯑꯗꯣ ꯆꯥꯛꯁꯨ ꯊꯦꯡꯉꯦꯕ ꯑꯗꯨꯝ
ꯍꯣꯏ
ꯑꯗꯨꯗꯤ ꯀꯩꯁꯨ ꯀꯥꯏꯗꯦꯀꯣ ꯑꯗꯨꯝ ꯊꯕꯛ ꯆꯠꯇꯕꯅꯤꯅꯀꯣ
ꯌꯨꯝꯗꯗꯤ ꯌꯥꯗꯦ ꯌꯨꯝꯗꯗꯤ ꯄꯨꯡ ꯇꯔꯦꯠ ꯃꯈꯥꯏ ꯇꯥꯔꯦ ꯆꯥꯛ ꯆꯥꯔꯦꯨ
ꯄꯣꯠ ꯌꯣꯟꯕꯒ ꯆꯠꯄ ꯌꯥꯗ꯭ꯔꯣ ꯅꯍꯥꯟꯋꯥꯏ ꯆꯠꯂꯦ ꯇꯥꯏꯅ
ꯆꯠꯂꯦ ꯑꯗꯣ ꯍꯟꯗꯛ ꯆꯠꯇ꯭ꯔꯦ
ꯅꯪꯒꯤ ꯃꯉꯥꯏ ꯀꯩꯀꯥ ꯂꯩꯔꯕꯣ ꯈꯪ ꯈꯪꯅꯕ
ꯑꯁ ꯃꯤꯈꯩꯗꯣ ꯑꯩꯗꯤ ꯑꯉꯥꯡ ꯑꯣꯏꯕꯒꯤꯔꯥ ꯈꯪꯗꯦ ꯃꯤꯈꯩꯗꯣ ꯌꯥꯝ ꯅꯨꯡꯁꯤꯕꯤꯌꯦꯕꯀꯣ ꯑꯉꯥꯡꯅ ꯁꯨꯃꯥꯏꯅ ꯌꯣꯜꯂꯦ ꯑꯁ ꯌꯥꯝ ꯅꯨꯡꯁꯤꯌꯦ ꯍꯥꯏꯗꯤ ꯄꯩꯁꯥ ꯇꯥꯕꯗꯤꯀꯣ
ꯍꯝ
ꯑꯉꯥꯡ ꯑꯍꯟ ꯈꯥꯏꯗꯦ ꯑꯗꯨꯒ ꯑꯍꯩꯕꯗꯣ ꯑꯗꯨꯝ ꯇꯥꯂꯣ ꯏꯀꯥꯏꯅꯤꯉꯥꯏ ꯂꯩꯇꯦ ꯦ ꯄꯩꯁꯥ ꯇꯥꯟꯕꯗ ꯑꯆꯥꯄꯣꯠ ꯂꯩꯕꯤꯒꯦ ꯑꯗꯨꯝ ꯍꯥꯏꯕ ꯨ ꯌꯥꯎꯋꯦ ꯑꯗꯨ ꯅꯨꯡꯁꯤ ꯌꯦ ꯍꯥꯏꯔꯒ ꯄꯣꯠꯇꯣ ꯃꯌꯥꯝ ꯃꯌꯥꯝ ꯃꯌꯥꯝ ꯁꯤꯠꯂꯦ ꯑꯩꯈꯣꯏꯒꯤꯗꯣ ꯑꯩꯅ ꯌꯣꯜꯂꯀꯥꯟꯗꯣ
ꯏꯕꯥꯅꯤ ꯂꯂꯣꯟꯃꯤꯟꯅꯁꯤꯔꯣ ꯑꯗꯨꯗꯤ
ꯑꯦ ꯅꯪꯁꯨꯅꯦ ꯀꯩꯅꯣ ꯇꯧꯅꯤꯡꯉꯗꯤ ꯌꯣꯟꯅꯤꯡꯉꯗꯤ ꯑꯌꯨꯛꯇꯀꯣ
ꯍꯣꯏ
ꯎ ꯆꯥ ꯌꯣꯟꯕ ꯆꯠꯂꯣ ꯌꯥꯝ ꯁꯤꯄꯅꯦ
ꯐ ꯏꯌꯥꯝꯕ ꯑꯃ ꯂꯩꯌꯦꯦ ꯃꯥꯗꯣ ꯇꯧꯔꯝꯒꯦ ꯇꯧꯕꯅꯤ ꯍꯥꯏꯌꯦ ꯁꯤꯒꯨꯝꯕ
ꯐꯕꯅꯦ ꯍꯥꯏꯗꯤꯀꯣ ꯂꯩꯁꯥꯕꯤ ꯄꯥꯈꯪ ꯉꯥꯛꯇꯅꯦ ꯃꯣꯏ ꯌꯣꯟꯅꯕꯁꯤꯡꯗꯣ
ꯑ
ꯎ ꯀꯔꯤꯁꯨ ꯀꯥꯏꯗꯦꯅ ꯄꯩꯁꯥ ꯄꯩꯁꯥ ꯂꯥꯛꯑꯗꯤ ꯌꯥꯔꯦ
ꯍꯣꯏ ꯍꯣꯏ ꯑꯩ ꯆꯥꯛ ꯂꯥꯝꯕꯅ ꯁꯤꯗꯧꯔꯦ
ꯁꯤꯔꯤꯁꯤ ꯍꯨꯅꯨꯋꯦ
ꯅꯪ ꯀꯣꯆꯤꯡ ꯂꯧꯕꯗꯣ ꯀꯌꯥ ꯁꯨꯔꯒꯦ
ꯑꯃꯈꯛꯇꯪꯅꯦ ꯑꯩꯅ ꯂꯧꯕꯗꯣ
ꯑꯣ
ꯑꯩꯗꯣ ꯍꯟꯗꯛꯇꯣ ꯂꯧꯔꯝꯃꯗꯤ ꯍꯥꯏꯔꯒ ꯀꯣ ꯈꯜꯂꯒ ꯂꯩꯕꯅꯦ ꯑꯗꯨꯥꯏ ꯑꯣꯏꯔꯝꯕꯗꯤ ꯍꯟꯗꯛꯇꯣ ꯀꯣꯏꯁꯟꯗꯣ ꯌꯥꯝ ꯂꯨꯕ ꯅꯠꯇꯦꯕꯀꯣ ꯑꯣ ꯅꯨꯡꯉꯥꯏꯕꯅꯦꯕ
ꯅꯃꯥꯟꯅꯕꯤ ꯑꯃꯗꯗꯤ ꯀꯃꯥꯏꯅ ꯇꯧꯒꯦ ꯍꯥꯏꯌꯦ
ꯑꯁ ꯃꯥꯁꯨꯅꯣꯉ ꯏꯇ ꯍꯥꯏꯗ
ꯃꯥꯪ ꯀꯣꯆꯤꯡ ꯂꯧꯕ ꯅꯠꯇ꯭ꯔꯣ
ꯃꯥꯁꯨ ꯃꯃꯥꯡꯗꯤ ꯂꯧꯕꯅꯦ ꯑꯗꯣ ꯂꯧꯎꯗꯔꯥ
ꯃꯥꯗꯤ ꯀꯣꯂꯦꯖꯁꯨ ꯇꯝꯗ ꯃꯥꯜꯂꯦꯀꯣ
ꯇꯝꯗꯕꯅꯦ ꯑꯩꯅ ꯇꯝꯃꯣ ꯇꯝꯃꯣ ꯍꯥꯏꯌꯦꯕꯀꯣ
ꯎꯝ ꯑꯁꯤꯁ ꯌꯥꯝ ꯃꯥꯡꯉꯤ ꯑꯁꯦꯡꯕ
ꯇꯝꯈ꯭ꯔꯦ
ꯑꯣ ꯀꯥꯏꯗ ꯑꯣ ꯍꯣ
ꯑꯩꯈꯣꯏꯃꯥꯟꯅꯩꯌꯦ ꯑꯩꯅ ꯇꯝꯃꯣ ꯍꯥꯏꯕ
ꯅꯪꯉꯣꯟꯅꯗꯒꯤ ꯀ꯭ꯂꯥꯁ
ꯍꯣꯏ ꯍꯟꯊꯔꯦ ꯍꯣꯏ ꯆꯍꯤꯗꯤ ꯄꯥꯝꯃꯨꯏꯗꯅꯀꯣ
ꯄꯥꯝꯃꯨꯑ ꯄꯥꯝꯃꯨꯑꯦ ꯅꯪꯗꯤ ꯍꯦꯛ ꯑꯗꯨꯝ ꯈꯪꯕꯩꯗꯤ ꯇꯝꯕ ꯅꯠꯇ꯭ꯔꯣ
ꯇꯨꯌꯦꯜꯞ ꯂꯣꯏꯔꯒ ꯑꯗꯨꯝ ꯇꯝꯕꯅꯦ ꯍꯥꯏꯗꯤ ꯂꯣꯏꯗꯧꯔꯦ ꯀꯣꯂꯦꯁ
ꯍꯣꯏ ꯑꯩꯈꯣꯏꯗꯤ ꯂꯥꯏꯔꯤꯛ ꯌꯥꯝ ꯍꯩꯔꯗꯤ ꯀꯥꯏꯗꯕ ꯍꯥꯏꯕꯗꯤ ꯍꯦꯛꯇ ꯇ꯭ꯔꯥꯏ ꯇꯧꯔꯒ ꯊꯣꯛꯀꯅꯤ ꯍꯥꯏꯔꯗꯤꯀꯣ꯫
ꯍꫭꯏ
ꯅꯪꯉꯣꯟꯗ ꯍꯩꯇꯦ ꯍꯩꯌꯦ ꯍꯥꯏꯕꯒꯤ ꯅꯠꯇꯕꯥ ꯑꯩꯈꯣꯏ ꯍꯥꯏꯕ꯫
ꯅꯣꯏꯗꯤ ꯍꯩꯌ°ꯗꯥ
ꯑꯩꯈꯣꯏꯗꯤ ꯄꯪꯉꯦ ꯑꯩꯅ ꯍꯥꯏꯗꯤ ꯑꯩꯈꯣꯏꯗꯤ ꯑꯗꯨꯝ ꯑꯦꯚꯔꯦꯁꯇꯅꯤꯅ ꯑꯩꯈꯣꯏꯅ ꯂꯩꯕꯁꯤ꯫ ꯂꯩꯔꯤꯁꯦ
ꯍꯣꯏꯏ
ꯑꯗꯨꯒꯤ ꯇ꯭ꯔꯥꯏ ꯇꯧꯔꯀꯥꯟꯗ ꯑꯃꯁꯨ ꯁꯣꯏꯗꯅꯕꯥ ꯁꯣꯏꯗꯅꯤꯡꯉꯥꯏꯒꯤ ꯑꯃꯁꯨ ꯁꯣꯏꯗꯅꯤꯡꯉꯥꯏ ꯑꯃ ꯕꯦꯛꯀꯀꯞ ꯊꯝꯕꯩꯅ ꯐꯩꯅꯥ ꯍꯦꯟꯖꯤꯟꯅ ꯈꯟꯈ꯭ꯔꯕꯥ ꯃꯥꯜꯂꯦ ꯃꯥꯏ
ꯎꯝꯝ ꯃꯥꯗꯣ꯫
ꯍꯥꯥꯍ
ꯀꯩꯅꯣꯒꯤ ꯑꯩꯈꯣꯏꯅ ꯍꯥꯏꯕꯗꯤ ꯇꯥꯔꯣꯏꯕꯥ ꯁꯨꯛꯂꯧ ꯂꯧꯔꯣꯏꯗꯕꯅꯤ ꯃꯥꯗꯤꯀꯣ
ꯍꯣꯏꯏꯏ
ꯑꯗꯣ ꯃꯥꯒꯤ ꯑꯃꯗꯤ ꯂꯩꯔꯤꯗꯅꯀꯣ ꯃꯥꯅ ꯍꯥꯏꯕ ꯈꯛꯇꯪ ꯅꯪ ꯏꯟꯒꯅꯤꯕꯥ ꯑꯩꯈꯣꯏꯁꯨ ꯑꯩꯈꯣꯏꯅ ꯍꯥꯏꯔꯁꯨ ꯐꯠꯇꯕꯔꯣꯝꯗꯥ ꯑꯃꯨꯛ ꯈꯟꯈꯤꯗ꯭ꯔꯅꯥ ꯍꯥꯏꯕꯁꯨ ꯇꯟꯕꯗꯨꯅꯤ
ꯍꯣꯏꯏo
ꯑꯗꯨꯒ ꯑꯩꯅ ꯑꯦꯛꯁꯄ꯭ꯂꯦꯟ ꯐꯖꯅ ꯇꯧꯕꯤꯔꯒꯥ ꯃꯥꯗꯣꯁꯨ ꯑꯁ ꯑꯩꯁꯨ ꯇꯝꯃꯒꯦ ꯍꯥꯏꯌꯦ ꯑꯗꯣ꯫
ꯑꯩꯁꯦ ꯃꯤꯉꯣꯟꯗ ꯄꯥꯎꯇꯥꯛ ꯄꯤꯕꯗꯗꯤ ꯌꯥꯝ ꯍꯩꯕꯅꯦꯕꯀꯣ꯫
ꯑꯩꯁꯨ ꯎꯝ ꯅꯣꯏꯒꯤ ꯀꯣꯂꯦꯁꯇꯥ ꯑꯦꯛꯖꯥꯝ ꯊꯥꯕ ꯆꯠꯂꯤ ꯊꯥꯏꯅ꯫
ꯎꯝ ꯑꯣ ꯑꯩꯈꯣꯏ ꯍꯟꯗꯛꯇꯤ ꯌꯥꯟꯗ꯭ꯔꯕꯅꯤ ꯑꯗꯨꯒꯨꯝꯕꯗꯨ꯫ ꯑꯩꯈꯣꯏ ꯑꯩꯗꯣ ꯂꯝꯐꯦꯜꯗ ꯁꯦꯟꯇꯔ ꯄꯤꯌꯦ ꯂꯝꯐꯦꯜꯗ ꯊꯥꯏ ꯑꯩ ꯍꯟꯗꯛ꯫
ꯂꯝꯕ°ꯟ ꯗꯥ ꯑꯍꯥ
ꯌꯥꯝꯅ ꯋꯥꯅ ꯊꯥꯈ꯭ꯔꯖꯥꯠꯅꯤ ꯑꯗꯨꯁꯨ꯫
ꯍꯣꯏ ꯍꯣꯏ ꯍꯣꯏ ꯑꯗꯨ ꯑꯣꯏꯔꯝꯅꯤ ꯅꯪ
ꯅꯨꯡꯉꯥꯏꯇꯦ ꯍꯥꯏꯅꯕꯅꯤ ꯃꯤꯗꯤ꯫